ꯍꯜꯂꯣ
ꯍꯜꯂꯣ ꯍꯜꯂꯣ
ꯍꯜꯂꯣ ꯀꯅꯥꯅꯣ ꯀꯔꯤꯅꯣ ꯐꯣꯟ ꯇꯧꯔꯛꯑꯒ ꯑꯗꯨꯝ ꯋꯥꯁꯦ ꯇꯥꯗꯕꯤ ꯂꯩꯔꯤꯁꯤꯕꯣ ꯀꯩꯗꯧꯔꯕꯅꯣ ꯑꯩꯗꯤ ꯒ꯭ꯌꯥꯟ ꯇꯥꯔ ꯗ꯭ꯔꯦꯅꯦ
ꯑꯩꯗꯣ ꯅꯪ ꯐꯣꯟ ꯄꯥꯏꯔꯛꯇꯕ ꯃꯥꯜꯂꯨꯕ ꯑꯩꯗꯤ ꯌꯦꯡ ꯑꯇꯣꯞꯄꯗ ꯌꯦꯡꯉ ꯂꯩꯊꯣꯛꯎꯕ ꯑꯗꯨꯒꯗꯤ ꯅꯪ ꯐꯣꯟ ꯄꯥꯏꯔ ꯂꯩꯔꯝꯃꯦ ꯑꯗꯨꯒꯤ ꯑꯩꯗꯣ ꯈꯪꯍꯧꯗ꯭ꯔꯕ ꯁꯥꯎꯕꯤꯕ ꯌꯥꯗꯦꯀꯣ
ꯁꯥꯎꯖꯗꯦ ꯁꯥꯎꯖꯗꯦ
ꯑꯩꯒꯤ ꯃꯈꯣꯟꯁꯤꯕꯨ ꯐꯖꯅ ꯇꯥꯕ꯭ꯔꯣ ꯅꯦꯠꯋꯥꯛ ꯅꯨꯡꯉꯥꯏꯕ꯭ꯔꯣ ꯑꯩꯒꯤ ꯅꯦꯠꯋꯥꯛꯁꯦ ꯌꯥꯝ ꯅꯨꯡꯉꯥꯏ ꯇꯤꯌꯦ ꯁꯤꯗꯗꯤ ꯑꯗꯨꯅ ꯐꯖꯅ ꯇꯥꯕꯤꯕ꯭ꯔꯣ ꯀꯃꯥꯏ ꯇꯧꯒꯦ
ꯑ ꯌꯥꯝ ꯅꯨꯡꯉꯥꯏꯅ ꯌꯥꯝ ꯐꯖꯅ ꯁꯦꯡꯅ ꯁꯣꯝꯒꯤ ꯈꯨꯇꯣꯡꯗꯨ ꯑ ꯀꯩꯕ ꯁꯣꯝꯒꯤ ꯈꯣꯟꯖꯦꯜꯗꯣ ꯇꯥꯖꯩꯌꯦ ꯑꯩꯅ
ꯍꯣꯏ ꯅꯪꯒꯤꯖꯨ ꯇꯥꯖꯩꯌꯦ ꯉꯁꯥꯏ ꯃꯃꯥꯡꯗ ꯀꯣꯜ ꯑꯃ ꯁꯥꯟꯅꯔꯝꯃꯦꯕ ꯑꯩꯗꯣ ꯑꯗꯨꯗꯗꯤ ꯅꯦꯠꯋꯥꯛꯇꯣ ꯅꯨꯡꯉꯥꯏꯇꯕꯒꯤꯅꯦ ꯀꯌꯥ ꯅꯨꯡꯉꯥꯏꯒꯤꯗꯦꯕ ꯑꯗꯨꯗꯨꯒꯤ ꯅꯪꯉꯣꯟꯗ ꯍꯪꯉꯛꯏꯅꯦ ꯑꯩꯒꯤꯁꯦ ꯅꯨꯡꯉꯥꯏꯔꯝꯃꯔꯣꯏꯗ꯭ꯔꯅ
ꯑꯗꯣ ꯅꯨꯡꯉꯥꯏꯌꯦ ꯑꯗꯣ ꯅꯪ ꯁꯤꯕꯨ ꯑ ꯑꯩꯅ ꯁꯨꯝ ꯇꯥꯕꯗ ꯅꯪꯁꯦ ꯌꯨꯝꯗ ꯂꯩ ꯇꯦ ꯀꯥꯏꯅꯁꯨ ꯑꯩ ꯀ ꯌꯨꯝꯗ ꯆꯠꯈꯤꯕ ꯄꯥꯎ ꯑꯃ ꯇꯥꯏꯌꯦ ꯑꯗꯨ ꯆꯨꯝꯕ꯭ꯔꯣ ꯅꯪ ꯌꯨꯝꯗ ꯂꯩꯕ꯭ꯔꯣ ꯀꯥꯏ ꯂꯩꯒꯦ
ꯑꯣ ꯆꯨꯝꯃꯦ ꯅꯪ ꯇꯥꯏ ꯄꯥꯎꯗꯨ ꯆꯨꯝꯃꯦ ꯑꯩꯗꯣ ꯌꯨꯝꯗ ꯎꯝ ꯃꯣꯏꯅ ꯈꯣꯏ ꯌꯨꯝꯒꯤ ꯃꯤꯅ ꯂꯥꯛꯑꯣ ꯂꯥꯛꯑꯣ ꯂꯥꯛꯑꯣꯅ ꯂꯥꯛꯑꯣ ꯍꯥꯏꯩꯃꯟꯗꯅ ꯆꯠꯄ ꯑꯩꯗꯣ ꯑꯩꯗꯣ ꯌꯨꯝꯗ ꯉꯥꯛꯇ ꯂꯩꯇ꯭ꯔꯗꯤ ꯎꯕꯒ ꯎꯗ꯭ꯔꯗꯤ ꯂꯩꯕ ꯉꯝꯗꯦꯌꯦ ꯃꯣꯏꯗꯣ ꯑꯗꯨꯒꯤ ꯑꯩꯖꯨ ꯆꯠꯄ ꯑꯗꯨꯒ ꯌꯨꯝꯗ ꯂꯩꯌꯦ ꯍꯧꯖꯤꯛꯇꯣ ꯅꯣꯏꯗꯤ ꯅꯣꯏꯗꯤ ꯍꯣꯁꯇꯦꯜꯗ ꯑꯗꯨꯝ ꯂꯩꯕ꯭ꯔꯣ ꯀꯃꯥꯏ ꯀꯃꯥꯏ ꯇꯧꯔꯤꯒꯦ ꯀꯩ ꯀꯩ ꯃꯊꯦꯜ ꯆꯥꯟꯅꯔꯒꯦ
ꯑꯩꯁꯦ ꯑꯈꯣꯏꯁꯦ ꯉꯁꯤꯁꯦ ꯁꯧꯒ꯭ꯔꯤ ꯑꯃ ꯊꯣꯡꯖꯤꯜꯂꯦ ꯑꯗꯨꯗꯨꯒ ꯌꯦꯔꯨꯝꯒ ꯇꯧꯔꯒ ꯆꯥꯏꯌꯦ ꯎꯝ
ꯅꯪ ꯀꯩꯗꯧꯔꯤꯅꯣ
ꯑꯩꯖꯦ ꯑꯩꯁꯦ ꯑꯩꯈꯣꯏ ꯍꯌꯦꯡ ꯑꯦꯛꯖꯥꯝ ꯑ ꯑꯈꯣꯏꯒꯤ ꯃꯊꯪ ꯑꯩꯈꯣꯏ ꯉꯁꯤꯅ ꯄ꯭ꯔꯦꯛꯇꯤꯀꯦꯜ ꯂꯣꯏꯈ꯭ꯔꯦꯕ ꯑꯗꯨꯗꯨꯒ ꯑꯩꯈꯣꯏꯒꯤ ꯑꯦꯛꯖꯥꯝ ꯑꯃ ꯇꯧ ꯑ ꯀꯩꯕ ꯊꯤꯑꯣꯔꯤꯗꯨꯗꯤ ꯍ ꯃꯊꯪ ꯃꯟꯗꯦꯗꯩ ꯊꯣꯛꯑꯦꯕ ꯑꯗꯨꯗ ꯑꯩꯅ ꯑꯩꯒꯤ ꯀꯣꯏꯁꯟꯖꯦ ꯈꯪꯗ꯭ꯔꯦꯕꯀꯣ ꯗꯨꯒꯤ ꯑꯩꯈꯣꯏꯒꯤ ꯑꯥ ꯁꯦꯅꯤꯌꯔ ꯆꯤꯆꯦ ꯑꯝꯗ ꯑꯩꯅ ꯍꯪꯉꯝꯕꯅꯦ ꯗꯣ ꯃꯥꯅ ꯑꯩꯈꯣꯏ ꯇꯥꯛꯄ ꯃꯑꯣꯡꯗꯣ ꯀꯃꯥꯏ ꯀꯃꯥꯏ ꯇꯧꯕꯅꯣꯅ ꯍꯥꯏꯕ ꯑꯗꯨꯁꯨ ꯑꯩꯅ ꯍꯪꯉꯝꯕ ꯑꯗꯨꯗꯨꯒꯤꯅꯦ
ꯑꯣ ꯑꯗꯨꯗꯤ ꯎꯝ ꯀꯩ ꯋꯥꯔꯤꯅꯣ ꯁꯥꯏꯗꯣꯏꯁꯤꯕꯣ ꯑꯩꯅ ꯈꯪꯗ꯭ꯔꯦ ꯅꯣꯏ ꯉꯁꯥꯏ ꯑ ꯀꯩ ꯀꯩ ꯇꯧꯒꯦ ꯅꯣꯏ ꯉꯁꯤ ꯑꯦꯛꯖꯥꯝ ꯂꯩ ꯍꯥꯏꯗꯨꯕꯨ ꯅꯨꯡꯉꯥꯏꯕ꯭ꯔꯣ ꯄ꯭ꯔꯦꯛꯇꯤꯀꯦꯜꯗ ꯀꯃꯥꯏ ꯀꯃꯥꯏ ꯇꯧꯒ꯭ꯔꯒꯦ
ꯍꯁ ꯉꯁꯤꯁꯦ ꯄ꯭ꯔꯦꯛꯇꯤꯀꯦꯜꯁꯦ ꯀꯃꯥꯏꯅ ꯇꯧꯒꯦ ꯍꯥꯏꯕ ꯀꯥꯟ ꯅꯦ ꯀꯩꯅꯣ ꯇꯧꯋꯦꯕ
ꯑꯩꯈꯣꯏꯒꯤ ꯁꯦ ꯌꯥꯝꯃꯟꯒꯤꯕꯗ ꯌꯥꯝꯃꯟꯒꯤꯕꯗ ꯌꯥꯝꯃꯟꯒꯤꯕ ꯍꯥꯏꯕꯕꯨ ꯃꯇꯝꯁꯦ ꯑꯣꯊꯣꯛꯅ ꯌꯥꯝꯅ ꯀꯨꯏꯔꯦ ꯀꯨꯏꯕꯗꯒꯤꯗꯤꯅꯦ ꯑ ꯀꯩꯅꯣꯁꯦ ꯑꯈꯣꯏꯒꯤ ꯀꯩ ꯍꯥꯏꯅꯤ ꯃꯩꯁꯨ ꯃꯨꯠꯊꯣꯛꯈꯤꯕ ꯑꯗꯨꯗꯨꯒꯤ ꯄꯨꯡ ꯇꯔꯥꯃꯥꯊꯣꯏꯗꯩ ꯍꯧꯋꯤꯗꯅ ꯑꯗꯨꯗꯨꯒꯅꯦ ꯄꯨꯡ ꯃꯔꯤ ꯍꯦꯜꯂꯦꯕ ꯑꯗꯨꯗꯨꯒꯖꯦ ꯑꯗꯨꯗ ꯂꯣꯏꯕ ꯅꯥꯗ꯭ꯔꯦꯕ ꯑꯗꯨ ꯐꯥꯎ ꯑꯗꯨꯗꯤ ꯈꯜꯂꯣꯗꯅ ꯌꯦꯡꯉꯣ ꯑꯗꯨ ꯆꯥꯛꯁꯨ ꯆꯥ ꯇꯕꯤ ꯆꯠꯂꯦꯕ ꯀꯦꯛ ꯇꯧꯋꯦ ꯑꯩꯈꯣꯏꯗꯤ ꯀꯦꯛꯀꯥ ꯌꯥꯝ ꯁꯥꯕ ꯍꯩꯔꯦ
ꯀꯦꯛꯇꯨ ꯀꯅꯥꯅ ꯁꯥꯔꯤꯅꯣ ꯅꯣꯏꯒꯤ
ꯈꯣꯏꯅ ꯆꯥꯏꯅꯦ ꯕꯜ ꯑ ꯑꯈꯣꯏꯒꯤ ꯏꯃꯥꯟꯅꯕꯤ ꯑꯃ ꯂꯩꯌꯦꯕ ꯃꯥꯁ ꯌꯥꯝ ꯍꯩꯌꯦꯕ ꯑꯗꯣ ꯃꯥꯅ ꯑ ꯆꯥꯡꯗꯨꯗꯤ ꯃꯥꯅ ꯍꯥꯞꯄꯦ ꯑꯗꯨꯗꯨꯒ ꯀꯩꯀꯩ ꯆꯪꯒꯗꯕ ꯈꯣꯠꯀꯇ ꯇꯧꯃꯤꯟꯅꯔꯦꯗꯅ ꯑꯗꯣ ꯃꯥꯅ ꯑꯌꯥꯝꯕ ꯁꯥꯕꯅꯤꯗ ꯃꯥꯗꯤ ꯍꯩꯌꯦ ꯑꯗꯨꯗꯨꯒ ꯑ ꯇꯧꯔꯦ ꯑꯗꯨ ꯇꯧꯔꯦ ꯑꯁ ꯈꯪꯗꯦ ꯎꯝ ꯌꯥꯝ ꯍꯥꯎꯋꯦ ꯑꯗꯣ ꯉꯔꯥꯡ ꯅꯅꯦ ꯕꯅꯅꯥ ꯀꯦꯛ ꯍꯥꯟꯅ ꯁꯦꯝꯃꯒ ꯆꯥꯔꯦ ꯉꯔꯥꯡ ꯅꯨꯡꯗꯥꯡꯁꯤꯅ ꯑꯃꯨꯛ ꯆꯨꯝꯅꯒꯤ ꯀꯦꯛ ꯆꯥꯔꯦ ꯑꯗꯨꯗꯨ ꯒꯅꯦ ꯀꯩꯅꯣ ꯇꯧꯔꯦ ꯑꯗꯣ ꯎꯝ ꯕꯅꯥꯅꯥ ꯀꯦꯛꯇꯨꯅ ꯍꯦꯟꯅꯕꯨꯗꯤ ꯍꯥꯎꯋꯦꯕꯀꯣ ꯑ ꯑꯗꯨꯃꯥꯏ ꯇꯧꯋꯦ ꯑꯗꯨ ꯅꯪ ꯍꯌꯦꯡ ꯂꯥꯛꯑꯒ
ꯑꯩ ꯄꯤꯖꯧꯀꯣ ꯑꯩ ꯄꯤꯖꯧ ꯑꯩ ꯆꯥꯅꯤꯡꯉꯦ ꯑꯩ ꯀꯦꯛ ꯆꯥꯅꯤꯡꯉꯦ ꯍꯧꯖꯤꯛ ꯑꯩ ꯄꯤꯖꯧꯋꫭ
ꯑ ꯄꯤꯖꯒꯅꯤ ꯅꯪ ꯍꯌꯦꯡ ꯍꯦꯛꯁꯤꯗ ꯂꯥꯛꯄꯒꯅꯦ ꯁꯣꯏꯗꯅ ꯄꯤꯖꯒꯅꯤ ꯀꯦꯛꯁꯦ ꯁꯦꯝꯃꯒ ꯑꯗꯨ ꯀꯦꯛꯁꯦ
ꯀꯦꯛ ꯑꯃ ꯂꯩꯕꯒ ꯆꯞ ꯃꯥꯟꯅꯩꯗ ꯏꯕꯥꯢꯅꯤꯅ ꯁꯤꯗ ꯁꯥꯕꯗ ꯆꯪꯉꯤꯕ ꯃꯄꯣꯠ ꯃꯆꯩ ꯃꯌꯥꯝꯁꯦ
ꯑꯁ ꯌꯥꯝ ꯆꯪꯒꯔꯕ꯭ꯔꯣ ꯑꯗꯨꯗꯤ
ꯆꯪꯉꯦ ꯆꯪ ꯏꯕꯥꯅꯤꯁꯦ ꯍꯜꯂꯛꯒ ꯕꯤꯜ ꯄꯥꯕꯗ ꯃꯤꯠ ꯂꯪꯈꯠꯂꯦ
ꯑꯁ ꯂꯨꯄꯥ ꯀꯌꯥ ꯇꯥꯔꯝꯃꯒꯦ
ꯑꯗꯣ ꯑ
ꯑꯥꯏꯠ ꯍꯟꯗ꯭ꯔꯦꯗ ꯁꯝꯊꯤꯡ ꯑꯣꯏꯌꯦ ꯅꯥꯏꯟ ꯍꯟꯗ꯭ꯔꯦꯠꯀ ꯑꯗꯨꯒꯤ ꯃꯇꯨꯡꯗ ꯄ꯭ꯂꯁ ꯋꯥꯟ ꯈꯔ ꯃ ꯅꯥꯏꯟ ꯍꯟꯗ꯭ꯔꯦꯗꯀ ꯁꯝꯊꯤꯡꯅꯦ
ꯑꯗꯨꯗꯤ ꯑ ꯑ ꯀꯦꯛ ꯑꯃ ꯀꯦꯖꯤ ꯑꯃ ꯂꯧꯕꯅ ꯐꯠꯇ꯭ꯔꯣ ꯑꯗꯨꯗꯤ
ꯐꯩꯌꯦ ꯐꯩꯌꯦ ꯑꯩꯅ ꯍꯥꯏꯔꯝꯃꯤꯅꯦ
ꯑꯗꯨꯗꯤ ꯆꯤꯁ ꯀꯦꯛ ꯆꯥꯅꯤꯡꯉꯦ ꯑꯩꯗꯤ ꯆꯤꯁ ꯀꯦꯛ ꯌꯥꯝ ꯆꯥꯅꯤꯡꯉꯦ
ꯆꯤꯁꯀꯤ ꯑꯣꯏꯅ ꯇꯧꯁꯤꯔꯣ
ꯑꯗꫭ ꯆꯤꯁ ꯀꯦꯛ ꯁꯦꯝꯕ ꯍꯩꯒꯗꯃꯤꯗꯣ
ꯑꯁ ꯃꯥ ꯃꯥ ꯈꯪꯗꯦ ꯃꯉꯣꯟꯗ ꯍꯪꯕꯤꯒꯅꯤ ꯃꯥꯅ ꯌꯨꯇꯨꯕꯇ ꯑ ꯌꯦꯡꯕꯤꯒꯅꯤ ꯑꯗꯨꯗꯨꯒꯅꯦ ꯁꯦꯝꯒꯅꯤ ꯑꯗꯨꯏꯗꯨꯒ ꯎꯝ ꯌꯦꯡꯒꯅꯤ ꯑꯩꯈꯣꯏꯅ ꯑꯗꯨ ꯆꯥꯁꯤꯁꯦ ꯑꯗꯨ ꯅꯍꯥꯟꯒꯤ ꯀꯩꯅꯣꯗꯣ ꯑꯁꯪꯕꯒꯤ ꯍꯥꯎꯋꯦ ꯍꯥꯏꯕ ꯍꯥꯏꯗꯤ ꯑ ꯕꯅꯅꯥꯒꯤꯗꯣ ꯆꯣꯀ꯭ꯂꯦꯠꯁꯨ ꯍꯥꯞꯆꯤꯜꯂꯦꯕ ꯆꯣꯀ꯭ꯂꯦꯠꯀꯤ ꯋꯥꯔꯤ ꯑꯃ ꯂꯤꯕꯤꯒꯦꯅꯦ ꯑꯈꯣꯏꯒꯤ ꯑꯁꯤꯒꯤ ꯒꯦꯠ ꯆꯪꯕꯝꯗ ꯑꯩꯈꯣꯏꯒꯤ ꯗꯨꯀꯥꯟ ꯂꯩꯇ꯭ꯔꯥ
ꯑꯥ
ꯑꯩꯈꯣꯏꯒꯤ ꯗꯨꯀꯥꯟ ꯂꯩꯕꯗꯣ ꯀꯩꯅꯣ ꯏꯁꯇꯣꯔ ꯑꯃ ꯂꯩꯕ ꯗꯣ ꯃꯃꯤꯡ ꯍꯥꯏꯕ ꯌꯥꯗꯕꯤ ꯑꯃ ꯂꯩꯕꯗꯣ ꯑꯥ ꯑꯗꯨꯏꯗꯣ ꯑꯗꯨꯏꯗꯨꯗꯩꯅꯦ ꯏꯕꯥꯅꯤ ꯁꯤ ꯂꯩꯕꯁꯤꯗꯅꯦ ꯆꯣꯀ꯭ꯂꯦꯠꯁꯦ ꯈꯪꯕ꯭ꯔꯥ ꯂꯨꯄꯥ ꯆꯅꯤ ꯄꯤꯕ ꯑꯃ ꯂꯧꯁꯜꯂꯦ ꯆꯅꯤꯒ ꯀ꯭ꯌꯥꯅꯣꯝ ꯄꯤꯕ ꯑꯃ ꯕꯗꯨꯏꯁꯤꯅ ꯑꯗꯨꯗꯨꯒ ꯅꯦ ꯏꯕꯥꯅꯤꯁꯦ ꯑꯦ ꯑꯗꯨꯗꯤ ꯁꯤꯗꯤ ꯍꯥꯞꯄꯗꯤ ꯀꯩꯁꯨ ꯃꯍꯥꯎꯗꯣ ꯑꯥ ꯀꯩꯅꯣ ꯇꯧꯋꯣꯢ ꯇꯧꯔꯣꯢ ꯍꯥꯏꯗꯤ ꯀꯩꯁꯨ ꯌꯥꯝ ꯆꯪꯉꯣꯏꯗꯕꯅꯤꯅ ꯀꯩꯅꯣ ꯇꯧꯗꯦ ꯑ ꯈꯔ ꯑꯇꯣꯄ ꯑꯣꯏꯅ ꯂꯧꯔꯁꯦ ꯍꯥꯏꯔꯦꯕꯀꯣ ꯑꯗꯨꯗꯨꯒ ꯌꯦꯡꯕ ꯀꯥꯟꯁꯤꯅꯦ ꯍꯟꯗ꯭ꯔꯦꯗ ꯄꯤꯕ ꯑꯃ ꯌꯥꯎꯔꯝꯃꯦ ꯅꯥꯏꯟꯇꯤ ꯅꯥꯏꯟꯇꯤ ꯁꯚꯦꯟꯃꯨꯛ ꯍꯥꯏ ꯍꯥꯏꯇꯥꯔꯦ ꯑꯗꯨꯑꯣꯏ ꯂꯧꯖꯔꯒꯦꯅ ꯍꯥꯏꯔꯦ ꯑꯗꯨꯒꯅꯦ ꯃꯣꯏꯒꯤ ꯅꯨꯄꯤꯁꯦ ꯁꯤꯖꯤꯅ ꯌꯥꯗ꯭ꯔꯤꯕ ꯌꯥꯗ꯭ꯔꯦ ꯌꯥꯗꯕꯗꯩ ꯏꯕꯥꯅꯤꯁꯦ ꯆꯥꯅꯤꯄꯤꯕꯤꯗꯨ ꯑꯗꯨꯝ ꯂꯧꯔꯒ ꯂꯥꯑꯦ ꯏꯕꯥꯅꯤ ꯁꯥꯎꯅꯤꯡꯉꯒ ꯊꯣꯔꯛ ꯑꯗꯨ ꯍꯦꯟꯃꯟꯗ꯭ꯔꯣ ꯑꯗꯨꯕꯣ
ꯀꯦꯛ ꯁꯥꯕꯒꯤ ꯃꯆꯜ ꯗꯨꯝ ꯃꯌꯥꯝ ꯂꯦꯝꯃꯝꯃꯅꯤ ꯑꯗꯨꯗꯤ ꯅꯣꯏ ꯂꯦꯝꯃꯕꯣ
ꯂꯩꯌꯦ ꯑꯗꯨꯅꯅꯦ ꯃꯈꯟ ꯃꯈꯟ ꯁꯥ ꯁꯥ ꯂꯩꯖꯦ ꯃꯊꯪ ꯃꯇꯨꯡ ꯑꯃꯨꯛꯐꯥꯎ ꯁꯥꯕ ꯌꯥꯏꯅꯦꯕ ꯂꯩꯔꯤꯕ ꯍꯥꯏꯗꯤ ꯑ ꯕꯅꯥꯅꯥꯁꯨ ꯂꯩꯔꯤ ꯑꯗꯩꯗꯤ ꯃꯣꯏꯗꯥ ꯔ ꯅꯠꯇ꯭ꯔꯒ ꯀꯩꯅꯣ ꯈꯪꯗꯦ ꯑꯃ ꯍꯥꯞꯄꯦ ꯌꯥꯝꯂ ꯀꯩꯅꯣ ꯈꯪꯗꯦ ꯑꯃ ꯑꯗꯨꯁꯨ ꯂꯩꯔꯤ ꯑꯗꯩꯗꯤ ꯑꯈꯣꯏꯒꯤꯗꯤꯅꯦ ꯏꯁ ꯃꯆꯨ ꯃꯆꯨ ꯍꯥꯞꯅꯕꯤ ꯐ꯭ꯂꯦꯕꯔ ꯍꯥꯞꯅꯕꯤ ꯑꯗꯩꯗꯤ ꯃꯆꯨ ꯐꯖꯅꯕꯤꯁꯨ ꯕ꯭ꯔꯦꯠ ꯐ꯭ꯂꯦꯕꯔ ꯑꯗꯩꯗꯤ ꯕꯅꯤꯂꯥ ꯐ꯭ꯂꯦꯕꯔ ꯑꯁ ꯃꯈꯜ ꯃꯈꯜ ꯌꯥꯝ ꯂꯩ ꯅꯪ ꯍꯌꯦꯡ ꯂꯥꯛꯑꯒ ꯎꯕ ꯐꯪꯒꯅꯤ ꯂꯣꯏꯅ
ꯑꯗꯣ ꯀꯩ ꯑꯩꯗꯣ ꯉꯁꯤꯗꯤꯅꯦ ꯈꯪꯕ꯭ꯔꯥ ꯑꯩ ꯑꯩ ꯑꯩꯗꯣ ꯉꯁꯥꯏ ꯀꯤꯍꯣꯝ ꯆꯥꯕ ꯆꯠꯂꯨꯏꯕ ꯑꯈꯣꯏꯅ
ꯀꯩꯇꯧꯕ
ꯀꯤꯍꯣꯝ ꯆꯥꯕ ꯆꯠꯂꯨꯏꯕ ꯑꯩꯗꯣ ꯑꯩꯅ ꯐꯣꯇꯣ ꯊꯥ ꯎꯗ꯭ꯔꯣ
ꯎꯏꯌꯦ ꯅꯪꯅ ꯊꯥꯒꯠ ꯅꯪꯒꯤ ꯅꯪꯅ ꯆꯤꯡ ꯃꯊꯛꯇ ꯂꯦꯞꯄꯗꯣ ꯑꯈꯣꯏ ꯁꯤ ꯆꯤꯡꯗꯒꯤꯁꯨ ꯎꯏꯌꯦ
ꯑꯣ ꯅꯣꯏ ꯆꯤꯡꯗꯩ ꯎꯕ꯭ꯔꯣ ꯑꯣ ꯑꯗꯨ ꯒꯤꯍꯣꯝ ꯆꯥꯕ ꯆꯠꯂꯦ ꯑꯗꯨꯒꯅꯦ ꯒꯤꯍꯣꯝꯖꯦ ꯃꯩꯌꯥꯝ ꯆꯥꯔꯛꯑꯦ ꯑꯗꯨꯒ ꯎꯝ ꯑꯈꯣꯏꯖꯦ ꯌꯥꯝ ꯊꯤꯟ ꯅꯨꯡꯉꯥꯏꯔꯒ ꯍꯜꯂꯛꯑꯦ ꯑꯗꯨ ꯐꯣꯇꯣ ꯐꯖꯕꯗꯤ ꯑꯃꯠꯇ ꯌꯥꯎꯇꯕ ꯑꯩꯒꯤ
ꯑꯁ ꯀꯔꯤꯒꯤꯅꯣ ꯅꯪꯗꯤ ꯀꯤꯍꯣꯝ ꯆꯥ ꯀꯥꯒꯗꯕꯅꯤ ꯐꯣꯇꯣꯁꯨ ꯀꯥꯞꯀꯗꯕꯅꯤ ꯅꯪ ꯀꯔꯤꯒꯤ ꯐꯣꯇꯣ ꯐꯖꯕ ꯌꯥꯎꯍꯟꯗꯦ ꯅꯪꯅ ꯊꯝꯕꯗꯣ ꯐꯖꯩꯌꯦ
ꯆꯥꯕꯗ ꯈꯇꯪ ꯈꯜꯂ ꯂꯩꯕ ꯑꯩꯅ ꯑꯗꯨꯒꯤꯅꯦ
ꯀꯔꯤꯒꯤꯅꯣ ꯑꯩꯅ ꯂꯕ ꯇꯧ ꯑꯩꯅ ꯂꯕ ꯇꯧꯒꯅꯤ ꯅꯪꯒꯤ ꯐꯣ ꯐꯣꯇꯣꯗꯣ ꯑꯩꯅ ꯂꯕ ꯇꯧꯒꯅꯤ ꯅꯪꯒꯤꯗꯣ ꯐꯖꯩꯌꯦ ꯑꯩꯅ ꯅꯪꯒꯤꯖꯦ ꯅꯪꯒꯤ ꯔꯤꯄ꯭ꯂꯥꯏ ꯇꯧꯅꯕ ꯍꯣꯠꯅꯔꯤ ꯀꯥꯟ ꯂꯕ ꯇꯧꯕꯁꯦ ꯀꯥꯎꯍꯧꯔꯦ ꯑꯩꯅ ꯐꯖꯩ ꯁꯤ ꯇꯧꯒꯅꯤ ꯐꯖꯩꯁꯤꯗꯤ ꯇꯧꯒꯅꯤ ꯑꯩꯅ
ꯑꯗꯨ ꯅꯪ ꯅꯊꯟꯗ ꯇꯨꯝꯗꯣꯏꯔꯣ ꯉꯁꯤꯗꯤ ꯀꯤꯖꯕ꯭ꯔꯣ ꯅꯪ ꯅꯍꯥꯟꯒꯩ ꯀꯅꯥꯒ ꯇꯨꯝꯃꯤꯟꯅꯒꯦ
ꯅꯪꯅ ꯑꯩꯕꯨ ꯍꯨꯟꯗꯣꯛꯑꯝꯕ ꯅꯠꯇ꯭ꯔꯣ ꯑꯗꯣ ꯍꯥꯏꯗꯤꯅꯦ ꯑꯩꯖꯦ ꯃꯤꯀꯞ ꯈꯔ ꯊꯣꯛꯂꯛꯀꯥꯟꯗ ꯑꯩꯁꯦ ꯌꯥ ꯍꯧꯔꯛꯄ ꯀꯥꯟꯖꯤꯗꯀꯣ ꯅꯪ ꯅꯪ ꯍꯧꯒꯠꯈ꯭ꯔꯕ ꯌꯦꯡꯉꯤꯅꯦ ꯍꯥꯏꯕ ꯑꯩꯅ ꯑꯗꯨꯗꯨꯒ ꯅꯪ ꯂꯩꯔꯝꯗꯦ ꯅꯨꯡꯉꯥꯏꯇꯦ ꯍꯥꯏꯗꯤ ꯑꯣ ꯑꯗꯣ ꯕꯂꯨꯏꯒ ꯅꯍꯥꯟ ꯅꯣꯡꯃ ꯇꯨꯝꯕ ꯆꯠꯂꯦꯕ ꯑꯩꯕ ꯑꯩꯗꯣ
ꯑꯥ
ꯑꯗꯨꯗꯨꯒꯅꯦ ꯍꯥꯏꯗꯤ ꯐꯃꯨꯡ ꯑꯣꯟꯅꯕꯒꯤ ꯑꯃ ꯇꯨꯝꯕ ꯌꯥꯗꯕꯤꯗꯣ ꯑꯩꯗꯣ ꯃꯤꯀꯞ ꯄꯣꯛꯇꯣ ꯀꯥꯎꯊꯣꯛꯑꯕ ꯑꯗꯩꯗꯤ ꯎꯝ ꯑꯩꯁꯦ ꯋꯥꯁꯔꯨꯝꯁꯨ ꯆꯠꯅꯤꯡꯉꯛꯄ ꯑꯗꯩꯗꯤ ꯕꯟꯗꯨꯔꯤꯁꯦ ꯍꯧꯗꯣꯛꯑꯦ ꯍꯧꯗꯣꯛꯑꯒ ꯃꯅꯦ ꯃꯥꯅ ꯑꯃꯨꯛ ꯊꯤꯜꯍꯜꯂꯛꯏꯅꯦꯗꯣ ꯁꯤꯗ ꯑꯗꯩꯗꯤ ꯇꯨꯝꯈ꯭ꯔꯦ ꯑꯗꯨ ꯅꯪ ꯀꯌꯥꯝ ꯀꯨꯏꯅ ꯂꯩꯔꯛꯇꯣꯏꯅꯣ ꯌꯨꯝꯗ
ꯑꯩꯖꯦ ꯗꯦꯠ ꯁꯤꯛꯁꯇꯤꯟ ꯐꯥꯎꯕꯗꯤ ꯂꯩꯔꯒꯗꯕ ꯃꯥꯜꯂꯦ ꯑꯩꯅ ꯈꯟꯕꯅ ꯀꯣꯏꯕ
ꯑꯣ ꯍꯣꯏ ꯍꯣꯏ ꯂꯩꯔꯣ ꯂꯩꯔꯣ ꯌꯨꯝ ꯌꯨꯝꯗ ꯅꯨꯡꯉꯥꯏꯅꯁꯨ ꯂꯩꯊꯣꯔꯛꯑꯣ ꯑꯗꯨꯒ ꯅꯪ ꯌꯨꯝꯗ ꯂꯩꯕ ꯅꯨꯡꯉꯥꯏꯔꯦ ꯄꯦꯜꯂꯦ ꯍꯥꯏꯕ ꯀꯥꯟꯗ ꯂꯥꯛꯎ ꯀꯣ
ꯑꯦꯍꯦ ꯑꯩꯗꯣ ꯂꯥꯛꯀꯅꯤ ꯁꯣꯏꯗꯅ ꯑꯩ ꯂꯩꯅꯤꯡꯗ꯭ꯔꯦ ꯑꯩ ꯂꯥꯛꯅꯤꯡꯉꯕꯅꯦ ꯅꯣꯏ ꯀꯣꯏꯕ ꯆꯠꯅꯤꯡꯕꯒꯤꯗꯃꯛꯇ ꯂꯩꯔꯤꯕꯅꯦ ꯑꯩꯒꯤꯁꯦ
ꯍꯣꯏ ꯀꯣꯏꯌꯣ ꯑꯗꯨ ꯅꯪꯅ ꯂꯥꯛꯄꯗ ꯄꯨꯔꯛꯀꯗꯕ ꯃꯈꯩꯗꯣ ꯅꯪ ꯑꯩꯅ ꯂꯤꯁ ꯑꯃ ꯏꯔꯒ ꯄꯤꯔꯛꯀꯅꯤ
ꯅꯪꯅ ꯑꯩꯉꯣꯟꯗ ꯍꯧꯖꯤꯛ ꯅꯤꯡꯁꯤꯡꯕꯤꯔꯛꯀꯅꯤ ꯋꯥꯔꯤ ꯑꯣꯏꯅ ꯅꯤꯡꯁꯤꯜꯔꯛꯀꯅꯤ
ꯅꯪꯅꯅꯦ ꯄꯨꯔꯛꯀꯗꯕꯁꯦ ꯑꯩꯈꯣꯏꯒꯤ ꯋꯥꯜꯗ ꯅꯞꯅꯕꯤ
ꯎꯝ
ꯑꯗꯨꯒ ꯑꯇꯩ ꯑꯇꯩꯗꯤ ꯑꯩ ꯅꯤꯡꯁꯤꯡꯗꯦ
ꯑꯇꯩꯗꯤ ꯑꯇꯩꯗꯤ ꯃꯔꯨ ꯑꯣꯏꯕ ꯀꯔꯤ ꯀꯔꯤꯅꯣ ꯍꯥꯏꯔꯛꯑꯣ
ꯑꯗꯨ ꯂꯩꯇꯦ ꯑꯗꯨ ꯍꯥꯏꯔꯛꯀꯦ ꯍꯌꯦꯡ ꯂꯩꯔꯀꯥꯟꯗ
ꯍꯣ
ꯍꯥꯏꯗꯤ ꯀꯩꯁꯨ ꯑꯇꯣꯞꯄꯗꯤ ꯂꯩꯇꯦꯕ ꯑꯦ ꯑꯗꯨꯒ ꯀꯩꯅꯣ ꯀꯩꯅꯣ ꯎꯝ ꯑꯩꯈꯣꯏꯒꯤ ꯀꯩꯅꯣ ꯋꯦꯛꯁ ꯇꯧꯅꯕꯤ
ꯑꯣ ꯑꯣ ꯑꯣ ꯑꯣ ꯑꯣ ꯍꯣꯏ ꯍꯣꯏ ꯑꯗꯨ ꯀꯥꯎꯕ ꯌꯥꯗꯦ ꯑꯗꯨꯗꯨ ꯅꯤꯡꯖꯛꯉꯛꯄ ꯐꯔꯦ
ꯑꯗꯨꯗ ꯑꯇꯩꯗꯤ ꯑꯇꯩꯗꯤ ꯂꯩꯇꯦꯗ ꯑꯩꯗꯤ ꯂꯩꯇꯕ ꯃꯥꯜꯂꯦ ꯄꯨꯔꯛꯅꯕ ꯀꯩꯁꯨ
ꯍꯣꯏ ꯑꯗꯨꯗꯤ ꯑꯗꯨ ꯍꯥꯞꯆꯤꯜꯂꯒꯦ ꯍꯧꯖꯤꯛꯇꯒꯤ ꯍꯧꯅ
ꯍꯣꯏ ꯅꯪꯒꯤ ꯀꯩꯅꯣꯗ ꯏꯁꯁꯤꯜꯂꯣ
ꯕ꯭ꯔꯦꯟꯗ
ꯈꯪꯗꯦꯅ ꯅ ꯏꯁꯤꯜꯂꯣ ꯑꯃ ꯍꯦꯛꯇ ꯃꯥ ꯍꯦꯛꯇꯗ ꯏꯁꯁꯤꯜꯂꯣ ꯅꯪꯅ ꯏꯁꯁꯤꯟꯈꯤꯒꯅꯤ ꯄꯪꯏꯗ ꯏꯁꯁꯤꯜꯂꯣ
ꯈꯨꯕꯥꯛꯇ ꯏꯔꯣꯔꯣ
ꯌꯥꯏꯌꯦ ꯈꯨꯕꯥꯛꯇ ꯏꯌꯣ
ꯑꯗꯨꯗꯤ ꯅꯪ ꯍꯧꯖꯤꯛꯅ ꯊꯨꯅ ꯇꯨꯝꯕ ꯀꯤꯔꯗꯤ ꯅꯪ ꯀꯃꯥꯏꯅ ꯇꯧꯗꯣꯏꯕ ꯑꯣ
ꯑꯩ ꯀꯤꯕꯨꯗꯤ ꯍꯥꯏꯗꯤ ꯌꯥꯝ ꯀꯤꯕꯕꯨꯗꯤ ꯅꯠꯇꯦꯗ ꯑꯩꯅ ꯁꯨꯝ ꯀꯩꯅꯣ ꯇꯧꯕꯗꯨꯒꯤꯅꯦ ꯑ ꯍꯥꯏꯗꯤ ꯁꯨꯝ ꯅꯍꯥꯟꯈꯩ ꯁꯨꯝ ꯇꯨꯃꯤꯟꯅꯔꯝꯃꯒ ꯅꯣꯡ ꯅꯤꯅꯤ ꯁꯠ ꯂꯩꯇꯕꯗꯣ ꯑꯗꯨꯗꯨꯒꯤꯅꯦꯕ ꯑꯗꯣ ꯍꯧꯖꯤꯛ ꯉꯔꯥꯡꯁꯨ ꯏꯊꯟꯇ ꯇꯨꯝꯃꯦ ꯀꯦꯝꯕꯨꯗꯤ ꯇꯧꯗꯦ ꯑꯗꯣ ꯉꯁꯤꯁꯨ ꯗꯨ ꯍꯥꯏꯗꯤ ꯌꯦꯡꯉꯒꯦ ꯑꯩ ꯍꯣꯔꯦꯟ ꯀꯤꯔꯛꯑꯒꯗꯤ ꯆꯦ ꯂꯟꯆꯦꯟꯕꯤ ꯍꯣꯏꯗ ꯆꯠꯂꯒ ꯇꯨꯝꯃꯨꯔꯁꯨ ꯌꯥꯏꯗ
ꯑꯣꯀꯦ ꯑꯗꯣ ꯅꯪ ꯇꯣꯂꯣꯞ ꯆꯪꯉꯦ ꯍꯥꯏꯕꯗꯣ ꯅꯪ ꯌꯥꯝ ꯍꯔꯥꯎꯕ꯭ꯔꯣ
ꯎꯝ ꯍꯔꯥꯎꯋꯦ
ꯑꯁ ꯅꯪꯒꯤ ꯊꯪꯅꯕꯤ ꯅꯆꯦ ꯗꯨꯁꯨ ꯌꯥꯝ ꯍꯔꯥꯎꯕ ꯃꯥꯂꯦ
ꯑ ꯍꯔꯥꯎꯋꯦ ꯑꯗꯣ ꯑꯩꯒꯤ ꯑꯩꯁꯦ ꯑꯩ ꯌꯥꯝ ꯍꯔꯥꯎꯋꯦ ꯑꯗꯣ ꯑꯩꯅ ꯉꯁꯥꯏ ꯍꯔꯥꯎꯕꯒꯤ ꯑꯩꯗꯣ ꯑꯩꯒꯤ ꯑꯩꯒꯤ ꯃꯥꯏꯁꯦ ꯌꯥꯝꯅ ꯐꯠꯇꯦꯕꯀꯣ ꯃꯥꯏꯁꯦ ꯑꯗꯣ ꯑꯩꯅ ꯌꯦꯡꯊꯣꯛꯎꯔꯒꯦ ꯈꯜꯂꯦꯕ ꯐꯥ꯭ꯔꯁꯇ ꯑꯗꯨ ꯌꯦꯡꯊꯣꯛꯎꯒꯦ ꯈꯟꯕꯁꯤꯗꯅ ꯐꯣꯟ ꯇꯧꯕꯅꯦ ꯑꯗꯨꯒ ꯑꯦꯄꯣꯏꯃꯦꯟꯗꯣ ꯐꯪꯗ꯭ꯔꯦ ꯃꯊꯪꯒꯤ ꯃꯟꯗꯦꯗ ꯑꯣꯏꯅ ꯎꯝ ꯇꯥꯔꯦ
ꯍꯣꯏ ꯑꯗꯨ ꯌꯦꯡꯊꯣꯛꯑꯣ ꯅꯪ ꯇꯣꯂꯣꯞ ꯆꯪꯉꯛꯏꯉꯩꯗꯨꯗ ꯅꯪꯅ ꯇꯧꯅꯤꯡꯕ ꯒꯩꯗꯣ ꯂꯣꯏꯅ ꯇꯧꯍꯧꯔꯣ ꯅꯤꯡꯕ ꯊꯨꯡꯅꯕ ꯂꯣꯏꯅ ꯇꯧꯍꯧꯔꯣ
ꯎꯝ ꯅꯪꯁꯨ ꯁꯨꯡꯁꯣꯏ ꯆꯪꯉꯛꯀꯅꯤ ꯅꯪꯁꯨ ꯍꯣꯠꯅꯕ ꯀꯟꯒꯅꯤ ꯅꯪꯒꯤ ꯊꯕꯛꯇꯨ ꯃꯥꯏ ꯄꯥꯛꯅ ꯇꯧꯕꯤꯒꯅꯤ
ꯑꯩꯒꯤ ꯇꯣꯂꯣꯞ ꯐꯪꯅꯕ ꯅꯠꯇ꯭ꯔꯥ ꯑꯩꯒꯤ ꯊꯕꯛ ꯂꯨꯄꯥ ꯆꯅꯤ ꯐꯪꯉꯦ
ꯑ ꯍꯥꯏꯌꯦ
ꯇꯂꯣꯛ ꯃꯥꯅꯦ ꯑꯩ ꯅꯤꯡꯍꯟꯅꯕ ꯂꯩꯇꯅ ꯀꯟꯅ ꯍꯣꯠꯅꯒꯅꯤ